ꯇꯥꯉ
ꯇꯥꯕ꯭ꯔꯣ ꯑ ꯣꯁ ꯇꯨ ꯀꯂ ꯀꯂꯣ ꯇꯥꯇ
ꯑꯩꯒꯤ ꯇꯥꯗꯦ ꯑꯩꯁꯦ ꯀꯟꯅ ꯂꯥꯎꯔꯤ ꯁꯣꯝꯗ
ꯍꯥꯥ
ꯑꯩ ꯁꯣꯝꯗ ꯀꯖꯟꯅ ꯂꯥꯎꯔꯤꯑꯕ ꯑꯣ ꯁꯥꯏ ꯑꯩ ꯍꯤ ꯍꯥꯏ ꯕꯤꯁꯅ ꯑꯣꯏꯔꯝꯃꯅꯤ ꯑꯗꯨꯝ ꯇꯧꯋꯦ ꯁꯨꯃꯥꯏꯅ ꯇꯥꯖꯦ ꯇꯥꯗꯦꯅ ꯍꯥꯏꯔ
ꯀꯃꯤꯅꯣ
ꯀꯗꯧꯁꯦ ꯍꯨꯟꯗꯣꯛꯁꯅꯔꯝꯃꯁꯦ ꯐꯩꯖꯗꯕ ꯍꯥꯏꯁꯤꯀꯣ ꯍꯥꯏꯁꯦ ꯎ
ꯁꯣꯔꯗꯣ ꯐꯨ ꯐꯨ ꯀꯥꯝꯖꯥꯏ ꯂꯩꯅꯦ ꯅꯪ ꯋꯥ ꯉꯥꯡꯉꯉ ꯑꯇꯩꯗꯣ
ꯑꯦꯅꯦ ꯍꯌꯥꯄꯤꯤꯁ ꯆꯦꯑꯒ ꯉꯥꯡꯕꯩꯅꯦ ꯁꯥꯏ ꯇ ꯑꯣꯏ ꯇꯥꯕꯊ
ꯇꯥꯏꯌꯦ ꯇꯥꯏ
ꯑꯣꯁꯗ ꯁꯃꯥꯏ ꯁꯥꯟꯅꯖ ꯅꯣꯡꯃ ꯑꯩꯃꯟꯗꯅ ꯍꯩꯅꯗꯕ ꯃꯄꯥꯎ ꯀꯥꯟꯗ ꯉ ꯀꯖ
ꯐꯥꯖꯤꯜꯂꯤꯔꯕ ꯋꯥꯔꯤꯗꯣ ꯀ꯭ꯔꯛ ꯀ꯭ꯔ ꯀ꯭ꯔ
ꯥꯂꯒ ꯐꯥꯖꯠ ꯂꯩꯁꯤ ꯌꯥꯦ ꯍꯦ ꯃꯈꯩꯅ ꯑꯗꯨ ꯅꯪ ꯀꯜꯒ ꯎꯜꯂꯥꯏꯗꯣ ꯃꯗꯦ
ꯀ ꯂꯩꯈꯤꯅꯤ ꯆꯥꯛ ꯏꯁꯤꯡꯒ ꯆꯥꯔꯕ
ꯆꯁ ꯆꯗꯤ ꯁꯀ ꯑ ꯀꯅ
ꯑꯃꯅ ꯆꯥꯛ ꯊꯣꯡꯉꯤ ꯑꯃꯅ ꯏꯟꯁꯥꯡ ꯊ ꯁꯦꯝꯉ ꯑꯃꯅ ꯑꯂꯨ ꯈꯦꯠꯂꯤ
ꯎꯪ ꯅꯨꯡꯉꯥꯏꯔꯦꯅꯦ
ꯑꯩꯅ ꯃꯖꯥ ꯇꯧꯔꯤ ꯍꯥꯏꯥꯏꯗ
ꯎ ꯍꯥꯎꯔꯃꯅꯤ ꯃꯤ ꯑꯍꯨꯝ ꯆꯪ ꯊꯣꯡꯉꯗꯤ ꯂꯥꯛꯇꯔ
ꯃꯣꯏ ꯁꯨꯝ ꯆꯪꯉꯒꯕ ꯊꯥꯎ ꯐꯗꯤ ꯏꯔꯣꯟꯕꯅꯤ ꯁꯦꯝꯗꯣꯏꯁꯤꯕ
ꯌꯥꯝ ꯂꯨ ꯍꯦꯟꯖꯥꯡꯅꯤ ꯑꯗꯨꯗꯤ
ꯎꯝ ꯂꯃꯟꯗꯅ ꯑꯃꯨꯛ ꯑꯗꯨꯝ ꯆꯪꯊꯣꯛꯍꯣꯡꯒꯦ
ꯍꯪꯉꯣꯗ ꯑꯩ ꯏꯁꯥꯃꯇ ꯀꯩꯅꯣ ꯐꯦꯚꯔ ꯇꯧꯔꯝꯗꯥꯏ ꯖꯣ ꯀꯅꯤ ꯀꯃ
ꯁꯪ ꯀ ꯑꯣꯏꯌꯦ
ꯐꯦ ꯇ
ꯀꯩꯕꯜ ꯇꯔꯝ ꯇꯥꯏꯗ
ꯎꯝ ꯁꯟꯖꯣꯏ ꯍꯣꯏꯗꯤ ꯐꯦꯕꯔ ꯌꯥꯎꯔꯣꯏ ꯍꯥꯏꯅꯤ
ꯃꯥ ꯀꯥꯖꯤꯅꯁ ꯍꯥꯏ ꯍꯥꯏꯅꯦ
ꯑ ꯃꯥꯏꯟꯇꯔꯟ ꯀ ꯇꯧꯗꯧꯅꯤ ꯆꯠꯀꯟꯅꯤꯡꯉꯤ ꯃꯥ ꯀꯩꯅꯣꯗ ꯈꯋꯥꯗ
ꯎꯝ
ꯉꯔꯥꯡ ꯄꯨꯡ ꯀꯌꯥꯏ ꯌꯧꯒꯦ
ꯑꯦ ꯁꯤ ꯌꯧꯕꯗꯣ ꯄꯨꯡ ꯃꯉꯥ ꯃꯉꯥ ꯍꯦꯜꯂ ꯃꯥꯜꯂꯦ ꯃꯉꯥ ꯃꯤꯅꯤꯠ ꯇꯔꯥ ꯑꯗꯨꯃꯥꯏ ꯆꯠꯂꯦ ꯑꯩ ꯋꯥꯣꯁꯦꯜ ꯃꯃꯥꯡ ꯌꯧ
ꯀꯩ ꯅꯪ ꯑꯗꯨꯗꯤ ꯅꯪꯗꯤ ꯀꯦꯃꯣ ꯊꯦꯡꯦꯟ꯭ꯔꯣꯖꯦ ꯒꯥꯔꯤ ꯇꯞꯄꯥꯏ
ꯒꯥꯔꯤ ꯇꯠꯄꯩ ꯅꯠꯇꯦ ꯀꯩꯅꯣ ꯇ꯭ꯔꯥꯐꯤꯛ ꯖꯥꯝ ꯊꯣꯛꯄꯗꯣ
ꯑꯣꯁꯤꯅ ꯉꯔꯥꯡ ꯖꯥꯗ ꯐꯅ ꯑꯩꯈꯣꯏꯅ ꯄꯜꯂꯤꯅꯦ ꯑꯗꯨꯗꯩ ꯊꯦꯡꯉꯦ ꯇꯔꯨꯛ ꯊꯦꯡꯒꯦ ꯇꯧꯔꯦ ꯀꯥꯔ
ꯑꯝ
ꯅꯒꯨꯨꯞꯄꯗꯤ ꯉꯁꯥꯏ ꯀ ꯍꯥꯄ ꯃꯥꯔꯦ
ꯎꯝ
ꯃ ꯁꯤ ꯍ ꯌꯦ ꯃꯣꯟ꯭ꯔ
ꯀꯔꯤꯌꯥ
ꯑꯗꯗꯦ ꯁꯣꯝꯗ ꯍꯀꯣꯏ ꯃꯗꯨ
ꯑꯣ
ꯎꯝ ꯃꯤꯁꯤꯠ ꯌꯎꯕꯗꯔꯥ
ꯃꯕꯤꯁꯤꯦ ꯇꯟꯗ꯭ꯔꯗꯤ ꯌꯥꯎꯅꯤ ꯇꯜꯂꯗꯤ ꯌꯥꯎꯔꯣꯏ ꯃꯨꯠꯇ ꯂꯩꯔꯦ ꯅꯨꯃꯤꯠꯇꯨꯒꯤ
ꯎꯝ ꯃꯤ ꯂꯣꯏ ꯊꯨꯒꯥꯏꯕꯥꯅꯤꯅꯦ ꯀꯩꯅꯣ ꯅꯪꯅ
ꯌꯥꯎꯕꯨꯗꯤ ꯌꯥꯎꯅꯔꯛꯀꯅꯤꯗ ꯂꯣꯏꯅ ꯍꯥꯏꯗꯤ ꯇꯧꯔꯨꯗ꯭ꯔꯒ ꯇꯧꯊꯣꯔꯛꯄꯅꯤꯅ ꯑꯃꯨꯛ
ꯎꯝ ꯋꯥꯡꯖꯣꯝꯁꯨ ꯑꯗꯨꯝ ꯋꯥꯡꯖꯣꯝꯁꯨ ꯑꯗꯨꯝ ꯌꯥꯄꯅꯤ ꯑꯅꯦ ꯀꯩꯅꯣꯒꯤ ꯋꯥꯡꯖꯕꯅꯤꯗ
ꯑꯣ ꯋꯥꯡꯖꯟꯕꯤ ꯑꯗꯨꯝ ꯌꯥꯎꯂꯦ ꯑꯗꯨꯕꯨ
ꯊꯃꯣ ꯎꯝ ꯊꯝꯃꯣ ꯑꯗꯨꯝ ꯃꯦ ꯑꯠꯇꯦ ꯇ ꯁꯤꯔꯤꯌꯥ ꯃꯦ ꯃꯥ ꯑꯩ ꯑꯗꯨꯒꯤ ꯊꯥꯡꯖꯟꯕ ꯇꯟꯗꯣꯏ ꯀꯩꯅꯣꯒꯤ ꯕꯦꯡꯅ ꯇꯥꯡ ꯀꯌꯥꯗꯅꯦ ꯍꯥꯏꯅꯣ
ꯕꯦꯛ ꯍꯥꯏꯔꯣ
ꯑꯕꯦꯒ ꯊꯥꯅꯤ ꯍꯥꯏꯕꯗ
ꯎ ꯅꯣꯏ ꯕꯥꯛ ꯑꯦꯖꯝ ꯗꯇꯦ ꯀꯌꯗꯅꯣ ꯊꯥꯔꯇꯤꯟ ꯍꯥꯏꯁꯦ ꯍꯟꯗꯛꯀꯤꯔꯣ ꯍꯟꯗꯛꯀꯤ ꯗꯦꯠ ꯊꯥꯔꯇꯤꯟ ꯅꯌꯦ
ꯐ ꯑꯁ ꯌꯥꯝ ꯋꯥꯠꯂꯤꯗꯦ ꯃꯥ ꯐꯨꯜꯕꯨ ꯐꯪꯕ ꯌꯥꯅꯤꯅꯦ
ꯅꯪ ꯐꯨꯜ ꯐꯪ ꯌꯥꯅꯤꯌꯦ
ꯎꯝꯝ ꯎꯝ
ꯃꯥ ꯉꯔꯥꯡꯕ꯭ꯔꯖꯤꯁꯨ ꯄꯒꯣꯏꯗꯧ
ꯍꯥ ꯖꯄꯥꯟꯅ ꯆꯟꯕꯗꯨꯗ ꯃꯥꯅ ꯃꯊꯥ ꯁꯥꯕꯁꯤ ꯁꯥꯕꯁꯤ
ꯉꯥꯗꯥꯏ ꯖꯔꯃꯅꯤ ꯃꯥꯠꯆ ꯀꯩꯅꯣꯅꯦ ꯑꯁ ꯆꯍꯤ ꯃꯈꯥꯎ ꯌꯦꯡꯉꯤꯗꯨ ꯀꯩꯅꯣꯁꯨ ꯐꯍꯧꯔꯦ ꯅꯦꯗꯔꯂꯦꯟꯁꯨ
ꯎꯝ ꯅꯦꯥꯗꯦꯔꯂꯥꯟꯗ ꯑꯗꯨꯗꯤ ꯌꯦꯡꯉꯦ ꯑꯍꯤꯡꯒꯤꯗꯨꯗꯤ ꯌꯦꯡꯗꯦ
ꯖꯔꯃꯅꯤ ꯑꯩ ꯌꯦꯂꯣꯏ ꯀꯥꯏꯗꯩꯩ ꯑꯩꯖꯒꯔ ꯇꯥꯔꯒꯥ ꯇꯣꯛꯑꯥ ꯎꯝ ꯐ꯭ꯔꯥꯟꯁ ꯑꯩ ꯐꯔꯥꯟꯁ ꯌꯦꯡꯕ ꯉꯝꯗꯧ ꯃꯥꯟꯗꯦꯕꯣ ꯀꯥꯏꯗꯒꯤ ꯅꯣꯡꯃꯗ ꯅꯥꯏꯟ ꯊꯥꯔꯇ
ꯃꯤ ꯍꯣꯔꯦꯟ ꯐ꯭ꯔꯥꯟꯁꯀꯤ ꯍꯧꯖꯤꯛꯇꯤ ꯐꯦꯡꯕ ꯀꯥꯡꯕꯨ ꯂꯩꯔꯤ ꯁ꯭ꯋꯥꯏꯗ
ꯑꯣ ꯑꯗ ꯄ꯭ꯔꯥꯏꯁ ꯇꯨ ꯊ ꯊꯥꯎ ꯇꯟꯕ ꯍꯣꯔꯦꯟ ꯊ꯭ꯔꯤ ꯊꯥꯔꯇꯤꯗꯕꯨ ꯍꯧꯒꯠꯂꯒ ꯌꯦꯡꯕꯕꯨꯗꯤ ꯌꯥꯏ ꯕ꯭ꯔꯦꯛ ꯂꯣꯏꯔꯒ ꯁꯦꯀꯦꯟ ꯍꯥꯞꯇꯒꯤ
ꯑꯗꯨꯅ ꯐꯠꯇꯣꯏꯅꯤ ꯋꯥꯔꯣꯏꯗꯣꯏꯅꯤ ꯏꯁꯥꯗ
ꯅꯣꯁꯨ ꯑꯨꯇꯪ ꯌꯦꯡꯒꯦ ꯇꯧꯔ ꯅꯍꯥꯟꯒꯤ ꯑꯗꯣ ꯄꯦ ꯂꯧꯗꯔ
ꯎꯝ ꯅꯣꯏ ꯅꯍꯥꯟ ꯑꯃ ꯊꯥꯗꯣꯔꯛꯇꯦꯗ ꯃꯣꯏ ꯂꯥꯏꯅ ꯆꯪꯕ ꯌꯥꯅꯕ ꯈꯗꯔ ꯇꯧꯈꯔꯔꯦ
ꯍꯣꯏ ꯃꯤꯠꯇꯦꯟꯗꯎ ꯃꯤ ꯃꯤꯇꯩꯠꯇꯦꯟ ꯍꯣꯏ ꯃꯤ ꯇꯦꯟ ꯂꯣꯏꯅꯃꯛꯇ ꯃꯣꯏꯗ ꯇꯧꯋꯨ ꯖꯔꯃꯅꯤꯅꯥ ꯑꯩꯈꯣꯏꯅꯒ ꯑꯩꯅꯒ ꯄꯥꯔꯝꯃꯤꯁꯤꯒ ꯇꯧꯗꯣꯔꯑꯦꯁꯤꯒ ꯌꯦ ꯑꯩ ꯉꯔꯥꯡ ꯐꯖꯤꯜꯂꯨꯕꯗꯤ ꯑꯩꯅ ꯉꯔꯥꯡ ꯁ ꯍꯥꯏꯕ ꯇꯨ ꯋꯥꯅ ꯄꯩꯁꯥ ꯊꯔꯥꯃꯗꯤ ꯌꯦꯡ ꯑꯣ
ꯎꯝ
ꯎꯝ ꯑꯄꯣ ꯑꯦ ꯐꯣꯟꯗꯨ ꯏꯁꯀ꯭ꯔꯤꯟ ꯆꯠꯈꯤꯗ꯭ꯔꯦꯅꯦ ꯑꯦꯁꯁꯦ ꯏꯕꯥ ꯌꯥꯗ
ꯆꯞꯄꯤꯗ ꯌꯥꯝ
ꯑꯥ ꯅꯇꯣ ꯌꯦ ꯋꯥꯣꯅꯦ ꯎꯝ ꯂꯣꯏ ꯂꯣꯏ ꯑꯗꯨ ꯆꯨꯝꯕ꯭ꯔꯣ
ꯑꯥ ꯑꯗꯨ ꯌꯥꯕꯅꯤꯗꯤꯦ ꯑꯗꯨꯝ
ꯎꯝ ꯍꯧꯖꯤꯗ ꯇꯧꯕꯗ ꯆꯂꯨ ꯑꯕ ꯑ ꯅꯪ ꯆꯥꯕ
ꯆꯥꯗꯤ
ꯑꯩ ꯌꯥꯝ ꯆꯥꯎꯥꯔꯣꯏꯗꯤ ꯀꯁꯨ ꯇꯦꯟ ꯁꯀꯜ ꯁꯤ ꯑꯃ ꯍꯣꯏ ꯁꯀꯜꯗꯪ ꯁꯦꯝꯨ ꯁꯦꯝꯍꯣꯡꯒꯗꯧꯅꯤ ꯁꯀꯜꯁꯨ ꯎ ꯇꯧꯅ ꯃꯒꯒ ꯍꯥꯎ ꯁ꯭ꯋꯥꯏꯗꯗꯤ ꯑꯁꯤꯒꯤ ꯊꯣꯡꯉꯗꯣ ꯌꯥꯗ ꯅꯍꯥꯟ ꯑꯗꯨꯝ ꯁꯦꯝꯃꯒ ꯑꯗꯨ ꯌꯥꯝ ꯇꯨꯏ ꯀꯗ ꯂ ꯀꯥꯏꯗ ꯑꯗꯨ ꯀꯩꯅꯣꯗꯤ ꯆꯞ ꯆꯥꯕꯗꯤ ꯑ
ꯠꯇ ꯇ
ꯑꯗꯨꯅ ꯑꯩ ꯁꯂꯥꯝꯁꯨ ꯀꯥꯏꯗꯕꯅꯤ ꯅꯠꯇꯗꯤ ꯑꯁꯤꯒꯤꯗ ꯍꯣꯡꯉꯒ ꯀꯩꯅ ꯇꯧꯋꯦꯕ ꯄꯁꯥ ꯑꯗꯣ ꯆꯀꯪ ꯆꯥꯝꯃꯗꯅ ꯍꯣꯔ ꯍꯥꯏꯔꯒꯦ ꯍꯣꯏ
ꯥꯎꯗ꯭ꯔꯁꯤꯗꯦ ꯏ ꯊ
ꯃꯁꯤ ꯑꯩ ꯍꯣꯔꯦꯟꯗꯨꯅꯦ ꯁꯥꯏꯀꯜ ꯁꯦꯝꯂꯨꯔꯒ ꯂꯣꯏꯇꯥꯔꯗꯤ ꯁꯥꯏꯀꯜ ꯂꯥꯛꯇꯣꯏꯅꯤ
ꯑꯣ ꯁꯥꯏꯀꯜꯟ ꯊꯧꯕ
ꯎꯝ ꯌꯦꯔꯨꯝ ꯃꯥ ꯃꯥꯥ ꯆꯔꯤ ꯏꯔꯨꯝ ꯆꯥ ꯀ ꯋꯥꯏꯨꯝꯕ ꯏ ꯈꯪꯗꯤ ꯅꯠꯇꯦ ꯑꯌꯨꯛꯇꯕꯨꯗꯤ ꯆꯥꯛ ꯆꯥꯏꯌꯦꯀꯣ ꯑꯗ ꯅꯅꯨꯡꯍꯥꯡꯗ ꯍꯣꯏꯇꯤꯟꯒ ꯆꯥꯎꯅ ꯅꯍꯥꯟꯁ ꯆꯦꯟ ꯊꯨꯕꯤꯗꯤ ꯊꯤꯏꯅꯦꯀꯣ ꯍꯥꯏꯩꯅ ꯍꯥꯏꯔꯦ ꯅꯣꯡꯃꯗ ꯁꯥꯏꯀꯜꯁꯦ ꯀꯤꯂꯣꯃꯤꯇꯔ ꯑꯩꯠꯇꯤꯟꯃꯨꯛ ꯍꯧꯔꯦ ꯑ ꯍꯧꯖꯤꯛꯇ ꯌꯥꯝꯅꯔ ꯇꯤꯟ ꯇꯁ ꯆꯦ ꯍꯥꯏ ꯃꯥ ꯑꯗꯨ ꯌꯥꯦꯃ ꯑꯗꯨꯅ ꯄꯣꯆꯤꯟꯒꯎꯅ ꯄꯣꯆꯤꯟ ꯆ
ꯎꯝ ꯍꯋꯥꯣꯏ ꯍꯧꯖꯤꯛ ꯄꯣꯜꯇꯤꯟꯅꯤ ꯀꯩꯅꯣꯗꯈꯩꯗꯤ
ꯑꯗꯨ ꯍꯥꯏꯗꯤ ꯍꯋꯥꯏꯁꯦ ꯅꯝ ꯆꯥꯡꯗꯣ ꯌꯥꯝꯗꯦꯕ ꯚꯦꯖꯀꯤꯨꯗꯤ ꯅꯟ ꯚꯦꯖ ꯁꯤꯅ ꯈꯔ ꯌꯥꯝ ꯌꯥꯎꯋꯦ ꯌꯦꯟꯗ ꯆꯥꯕꯗꯨꯗꯤ ꯄꯩꯁꯥꯗꯣ ꯌꯦꯟ ꯅꯨꯡꯗꯤ ꯆꯥꯡ ꯆꯗꯤ ꯁꯦꯔꯨꯝꯁꯨ ꯊꯒꯣꯏꯇꯥꯒꯤ ꯃꯥꯒꯤ ꯖꯤꯝ ꯁꯥꯟꯅꯕ ꯂꯩꯕ ꯑꯩꯅ ꯈꯔ ꯈꯥꯏꯗꯅꯦ ꯏꯔꯨꯝ ꯃꯉꯥ ꯃꯉ ꯆ ꯐꯂꯔꯦ
ꯐꯖꯔꯅꯤ ꯑꯗꯨꯗꯤ ꯑꯩꯨꯨꯝ ꯃꯉꯥ ꯃꯉꯥ ꯆꯠꯁꯜꯂꯗꯤ
ꯎꯝ ꯑꯩꯅ ꯌꯦꯔꯨꯝ ꯆ ꯀꯣꯛꯁꯦ ꯆꯤꯛ ꯆꯤ ꯆꯤꯛ ꯂꯧꯥꯎꯈꯠꯂꯛꯄꯅꯦ ꯌꯣꯠꯄꯗ ꯋꯥꯈꯠꯂꯛꯄꯗꯣ
ꯍꯝ ꯐꯨꯟ ꯃꯅꯤ ꯍ ꯑꯩ ꯑꯩꯗꯤ ꯌꯥꯝ ꯆꯥ ꯉꯝꯗꯦ ꯑꯅꯤꯃꯨꯛꯀ ꯆꯥꯔꯗꯤ ꯑꯗꯣ ꯎꯪ ꯃꯉꯁꯔꯦ
ꯑꯗꯨ ꯀꯔ ꯍꯥꯎꯅꯅ ꯅꯥꯟꯩ ꯐꯤꯔꯣꯝꯗ ꯂꯩꯩꯈꯥꯏꯔꯒ ꯊꯨꯡꯕ ꯊꯥꯛꯆꯜꯂꯦ ꯃꯣꯔꯠ ꯇꯦꯛꯄ ꯇꯧꯔꯒ ꯊꯤꯂꯣꯒꯔ ꯁꯥꯥꯏ ꯁꯥꯔ ꯑ ꯐꯪ ꯍ ꯁꯥꯏ ꯇꯥꯏꯠꯇ
ꯍꯥꯎ ꯍꯅꯦ ꯑꯗꯨꯃꯥꯏ ꯆꯥ ꯑꯩ ꯍꯥꯏꯅ ꯗꯥꯏꯔꯦꯛ ꯃꯄꯨꯝꯕꯩ ꯆꯥꯕꯩ ꯋꯥ
ꯎꯝ ꯍ ꯆꯝꯃꯦ ꯅꯪꯀꯝ ꯆꯥꯕꯗꯣ ꯑꯗꯨ ꯈꯔ ꯈꯔ ꯀꯩꯅꯅ ꯇꯧꯗꯅ ꯅꯨꯡꯉꯥꯏꯕ ꯁꯁꯀꯥ ꯈꯆ ꯂꯒꯅꯤ
ꯐꯨꯜꯂꯦꯗꯤꯗ ꯃꯕꯨꯖꯥꯔ ꯑꯅꯤꯖꯥꯠ
ꯈꯨꯨꯟꯕꯨꯗꯤ ꯌꯥꯎꯗꯦ ꯅꯪ ꯍꯥꯏꯕ ꯑꯣꯛꯀ ꯀꯩꯅꯣ ꯊꯣꯡꯇꯪ ꯆꯥꯗ ꯀꯥꯎꯅꯔꯦ ꯑꯣꯛ ꯊꯣꯡꯕ ꯀꯥꯟꯗ
ꯍꯣꯏ ꯌꯦꯔꯨꯝ ꯌꯦꯔꯨꯝ ꯑꯐꯨꯠꯄ ꯍꯥꯞꯆꯤꯟꯒꯦꯕ ꯍꯥꯏꯇꯥꯔꯦ ꯑꯗꯨꯗꯨꯒ ꯅꯪ ꯆꯥꯛꯀꯥꯟꯗꯨꯗ ꯌꯦꯔꯨꯝꯗꯨ ꯎꯟ ꯂꯩꯊꯣꯛꯄ ꯐꯕꯅꯦ
ꯎꯝ ꯁꯦꯔꯨꯝ ꯂꯩꯀꯥꯟꯗ ꯑꯣ ꯆꯥꯗꯕ
ꯁꯔꯤꯐ ꯃꯤ ꯃꯤꯌꯅꯔꯦ ꯎ ꯎ ꯃꯠ